ꯑꯣ ꯉꯥꯢꯈꯣ ꯀꯩ ꯍꯥꯕ ꯇꯥ ꯍꯥꯏꯕ ꯅꯪꯅ ꯉꯥꯡꯕꯁꯦ
ꯑꯩꯅ ꯉꯥꯡꯕ ꯇꯥꯗ꯭ꯔꯣ ꯇꯞꯅ ꯇꯥꯏꯔꯕ ꯇꯞꯅ ꯇꯥꯏ ꯕꯥ
ꯍꯣꯏ
ꯈꯔ ꯁꯨꯃꯥꯏꯅ ꯉꯥꯡꯉꯗꯤ ꯇꯥꯔꯕ꯭ꯔꯥ
ꯑꯧ
ꯌꯥꯔꯦ ꯌꯥꯔꯦ ꯍꯥꯏꯔꯛꯑꯣ
ꯀꯗꯥꯏ ꯌꯧꯈ꯭ꯔꯒꯦ
ꯃꯃꯥ ꯃꯄꯥꯅ ꯁꯦꯟꯅꯗꯕ
ꯑꯁ ꯂꯣꯏꯈ ꯋꯥꯔꯤ ꯑꯗꯨꯗꯤ ꯃꯃꯥ ꯃꯄꯥ ꯇꯣ ꯍꯣꯏ ꯒ꯭ꯌꯥꯟ ꯌꯥꯝ ꯇꯥꯗꯦ ꯍꯥꯏꯕꯅꯤꯗ ꯑꯩꯅ ꯍꯥꯏꯅꯤꯡꯉꯁꯦ ꯃꯣꯏ ꯃꯆꯥꯅꯦ ꯍꯥꯏꯕꯅꯤꯗ
ꯃꯥꯅꯤ ꯑꯗꯨꯕꯨꯗꯤ
ꯅꯠꯇꯦ ꯇꯨꯏꯁꯟꯁꯤꯗ ꯄꯨꯡ ꯑꯃ ꯑꯅꯤ ꯊꯧꯔꯦ ꯀꯣ ꯍꯣꯏꯅ ꯀꯨꯏꯅ ꯊꯝꯃꯦ ꯑꯗꯨꯒ ꯇꯨꯏꯁꯟꯁꯤꯗ ꯄꯨꯡ ꯑꯍꯨꯝꯃꯨꯛꯅꯦ ꯑꯩꯅ ꯇꯥꯛꯏꯁꯦ ꯑꯗꯨꯒ ꯇꯨꯏꯁꯟꯁꯤꯠ ꯍꯣꯏ ꯑꯗꯨ ꯇꯨꯏꯁꯟꯁꯤꯗ ꯄꯥꯕꯁꯤꯅ ꯂꯣꯏꯔꯕ꯭ꯔꯥ ꯍꯥꯏꯕꯅꯤꯗ ꯑꯩꯅ ꯍꯥꯏꯅꯤꯡꯉꯤꯁꯦ
ꯑꯗꯣ ꯑꯩꯈꯣꯏꯁꯦ ꯁꯥꯇ꯭ꯔꯗꯁꯨ ꯌꯥꯝ ꯌꯥꯎꯕꯅꯦ ꯑꯗꯨꯃꯥꯏꯅ ꯇꯧꯕ ꯑꯩꯒꯤ ꯇꯨꯏꯁꯟ ꯁꯥꯇ꯭ꯔꯗꯨꯁꯨꯅꯦ ꯃꯦꯠꯁꯀꯤ ꯀꯩꯅꯣꯁꯦ ꯁꯤꯁꯨꯒꯤ ꯗꯣꯀꯨꯃꯦꯟꯇꯣ ꯄꯨꯂꯞ ꯊꯥꯖꯤꯜꯂꯛꯑꯦ
ꯎꯝ
ꯑꯗꯨꯒ ꯀꯣꯏꯁꯟ ꯁꯥꯔꯁꯦ ꯑꯩꯉꯣꯟꯗ ꯍꯩꯇꯕꯒꯗꯤ ꯑꯩꯅ ꯂꯣꯏ ꯁꯦꯝꯕꯒ ꯆꯞ ꯃꯥꯟꯅꯔꯦ ꯑꯗꯨꯒ ꯃꯌꯨꯝꯗ ꯏꯕ ꯂꯣꯏꯌꯨꯀꯣ ꯍꯥꯏꯔ ꯂꯣꯏꯁꯨ ꯂꯣꯏꯔꯝꯗ ꯇꯨꯏꯁꯟꯁꯤꯗ ꯑꯗꯨꯝ ꯏꯗꯣꯏꯕ
ꯑꯗꯨꯅꯦ ꯍꯥꯏꯁꯦ ꯏ ꯌꯥꯝꯨ ꯀ ꯍꯥꯏꯁꯦ ꯑꯩꯅ
ꯑꯃꯥ ꯍꯥꯏꯅꯤ ꯃꯦꯠꯁ ꯁꯣꯛꯑꯦꯅ ꯉꯁꯤ ꯃꯦꯠꯁꯦ ꯊꯥꯖꯤꯜꯂꯛꯑꯦ ꯃꯥꯗꯤ ꯃꯥ ꯉ ꯍꯥꯏꯅꯤ ꯃꯦꯠꯁꯇꯣ ꯑꯩ ꯑꯝꯇ ꯍꯣꯠꯄ ꯍꯩꯔꯣꯏ ꯑꯩ ꯃꯦꯠꯁ ꯊꯣꯛꯑꯗꯤ ꯈꯪꯗꯦꯌꯦ ꯃꯥ ꯀ꯭ꯂꯥꯁꯇꯤꯅ ꯍꯥꯏꯕ ꯕ
ꯀꯔꯤꯅꯣ ꯍꯥꯏꯁꯤꯕꯣ
ꯑꯩ ꯈꯣꯏꯗꯧꯁꯦ ꯁꯪꯉ ꯃꯁꯥꯅ ꯀꯩꯝ ꯇꯧꯅꯤꯡꯗꯦ ꯃꯤꯉꯣꯟꯗ ꯑꯗꯨꯝ ꯇꯧꯍꯟꯗꯣꯏ ꯇꯧ ꯂꯩꯩ ꯍꯥꯏꯕ ꯍꯦꯟꯃꯜꯂꯦ ꯍꯥꯏꯕ
ꯍꯣꯏ ꯑꯗꯨꯅ ꯍꯥꯏꯁꯦ ꯃꯣꯏꯅ ꯒ꯭ꯌꯥꯟ ꯇꯥꯒꯗꯕꯅꯤ ꯃꯆꯥꯗꯣ ꯍꯩꯇꯕꯗꯨꯁꯨ ꯃꯣꯏ ꯈꯪꯒꯗꯕ ꯅꯠꯇ꯭ꯔꯣ ꯃꯣꯏ ꯃꯆꯥ ꯅꯠꯇ꯭ꯔꯣ ꯑꯗꯣ ꯍꯥꯏꯕꯗꯤ ꯃꯆꯥꯁꯦ ꯐꯥꯒꯟꯕꯗ ꯍꯩꯒꯜꯂꯤ ꯍꯥꯏꯕ ꯑꯗꯒꯤ ꯄꯥꯕꯗ ꯌꯥꯝ ꯀꯨꯏꯅ ꯆꯪꯉ ꯍꯩꯒꯟꯗꯦ ꯍꯥꯏꯕꯕꯁꯤ ꯑꯗꯨꯃꯥꯏꯅ ꯇꯧꯔꯗꯤ ꯈꯔ ꯍꯦꯟꯅ ꯄꯥꯍꯟ ꯇꯥꯔꯦ ꯅꯠꯇ꯭ꯔꯥ
ꯃꯥꯥꯅꯤ
ꯍꯥꯏꯕꯗꯤ ꯑꯗꯨꯒ ꯃꯥꯔꯛꯀꯨꯝꯕ ꯐꯪꯛꯇ꯭ꯔꯀꯥꯟꯗꯅ ꯁꯤꯁꯦ ꯃꯥꯔꯛ ꯐꯪꯗꯦꯅ ꯍꯥꯏ ꯂꯥꯛꯅꯤꯕ
ꯍꯣꯏ ꯑꯗꯣ ꯃꯃꯥ ꯃꯄꯥꯗ ꯑꯗꯨꯝ ꯍꯥꯏꯗ ꯍꯥꯏꯒꯗꯕꯅꯤ
ꯍꯣꯏ ꯇꯨꯝ ꯂꯩꯒ ꯍꯥꯏꯗꯨꯅꯦ ꯑꯩꯅ ꯏ ꯌꯥꯝ ꯀꯥꯏ ꯁꯦ
ꯏꯕꯦꯝꯃ ꯑꯩꯒꯤꯗꯤ ꯂꯥꯏꯔꯤꯛ ꯄꯥꯕ ꯁꯪꯗꯦꯒ ꯍꯥꯏꯔꯛꯏ ꯏꯕꯦꯝꯃ ꯃꯈꯖꯥꯏꯗꯣ ꯑꯣꯟꯅ ꯊꯥꯅꯤꯡꯖꯠ ꯅꯤ
ꯑꯣ ꯑꯩꯅ ꯃꯃꯥꯅ ꯂꯧ ꯂꯥꯛꯄꯗ ꯍꯥꯏꯕꯗꯣ ꯑꯗꯅꯦ ꯁ꯭ꯀꯨꯜ ꯍꯦꯛ ꯍꯜꯂꯛꯄꯒ ꯇꯨꯝꯃꯒ ꯂꯩꯈ꯭ꯔꯤꯅꯤꯅꯦ ꯀꯥꯏ ꯑꯗꯨꯗꯤ ꯁ꯭ꯀꯨꯜ ꯍꯦꯛ ꯍꯜꯂꯛꯄꯒ ꯄꯨꯡ ꯇꯔꯥꯃꯥꯊꯣꯏꯗ ꯁꯨꯇꯤ ꯊꯥꯔꯦ ꯀꯣ ꯑꯗꯨꯏ ꯄꯨꯡ ꯇꯔꯥꯃꯥꯊꯣꯏ ꯃꯈꯥꯏ ꯐꯥꯏ ꯍꯥꯏꯕꯅꯤ ꯃꯥ ꯌꯧꯔꯛ ꯇꯄ ꯈꯣꯠꯄꯒ ꯑꯗꯨꯗꯤ ꯑꯗꯨꯗꯩ ꯇꯨꯝꯕꯗꯨ ꯄꯨꯡ ꯃꯉꯥꯐꯧ ꯇꯨꯝꯕ꯭ꯔꯥꯕ ꯃ
ꯑꯉꯥꯡꯗꯣ ꯑꯗꯨꯃꯥꯏ ꯇꯨꯝꯍꯜꯂ ꯊꯝꯕ꯭ꯔꯕ
ꯁꯁ ꯈꯪꯗꯦ ꯍꯧꯖꯤꯛ ꯑꯃ ꯃꯃꯥ ꯃꯄꯥꯁꯤꯁꯨ ꯐꯣꯟ ꯌꯦꯡꯉꯦ
ꯈꯪꯗꯦ ꯑꯗꯨꯕꯅꯦ ꯑꯃꯨꯛꯅꯦ ꯏ ꯑꯃꯨꯛ ꯍꯦꯟꯅ ꯑꯃꯨꯛ ꯑꯃꯨꯛ ꯍꯦꯟꯅ ꯏ ꯀꯥꯏꯁꯤꯅꯅꯦ ꯍꯧꯖꯤꯛꯀꯤ ꯑꯉꯥꯡꯗꯨꯅ ꯋꯥꯔꯤ ꯂꯤꯔꯛꯄꯗꯣ ꯑꯗꯅꯦ ꯑꯩꯅ ꯉꯁꯥꯏ ꯇꯨꯝꯃꯤꯀꯥꯟꯗ ꯑꯩꯈꯣꯏ ꯃꯃꯥꯅ ꯀꯣꯟꯁꯤꯜꯂꯛꯄꯗ ꯈꯪꯉꯤꯅꯦ ꯀꯥꯏ ꯑꯗꯨꯒ ꯑꯃꯨꯛ ꯇꯨꯝꯃꯤ ꯌꯥꯝꯐꯨꯅꯤꯛ ꯗ꯭ꯔꯣ ꯃꯃꯥ ꯗꯨ ꯄꯨꯔꯥ ꯑꯩ ꯏ ꯀꯥꯔꯕꯅꯦ ꯌꯥꯝ ꯑꯗꯨ ꯀꯔꯤꯅꯣ ꯍꯥꯏꯕꯅꯤꯗ ꯅꯣꯏꯃꯅꯥꯥꯛꯇꯅꯤ ꯃꯣꯃꯣ ꯃꯌꯥꯒꯤ ꯅꯥꯀꯟꯗ ꯂꯩꯕ ꯑꯃ ꯂꯩꯔꯛ ꯈꯔ ꯆꯪꯕꯩ ꯇꯥꯏꯞ ꯇꯧꯕ ꯌꯨꯝ ꯄꯔꯦꯡꯗꯣ ꯍꯪꯕ꯭ꯔꯥ ꯃꯣꯃꯣꯃꯤꯌꯥ ꯌꯧꯗ꯭ꯔꯤꯀꯥꯟ ꯑꯣꯏꯗꯣꯏꯅꯦ
ꯈꯪꯉꯦ ꯈꯪꯉꯦ ꯀꯩꯅꯣꯗꯣ ꯅꯪꯅ ꯍꯥꯏꯗꯣ ꯈꯪꯉꯦ ꯁꯤ ꯏꯝꯄꯦꯛꯀꯤꯗ ꯇꯧꯕꯗꯨ ꯅ ꯇ꯭ꯔꯥ ꯈꯪꯉꯦ ꯑꯗꯨꯏ ꯃꯆꯥꯗꯣ ꯂꯧꯕꯁꯨ ꯊꯦꯡ ꯊꯦꯡ ꯂꯥꯛꯇꯅꯦ
ꯍꯣꯏ ꯈꯨꯠꯊꯦꯛꯉꯝꯅꯦꯕꯤꯌ ꯑꯗꯨꯒꯅꯦ ꯑꯉꯥꯡꯁꯤꯁꯨꯅꯤ ꯅꯨꯡꯁꯤ ꯕꯒꯤ ꯀꯩꯅꯣ ꯑꯣꯏꯗꯕ ꯌꯥꯝꯅ ꯑ ꯈꯪꯗꯦ ꯃꯤ ꯀꯌꯥꯝ ꯈꯠꯅꯍꯧꯕꯤ ꯑꯉꯥꯡꯗꯣ ꯃꯔꯩ ꯀꯌꯥꯝ ꯌꯦꯠꯂꯒ ꯑꯗꯨ ꯑꯗꯨꯒꯨꯝꯕꯉꯥ
ꯂꯣꯏꯔꯦꯍꯦ
ꯃꯆꯤꯟꯒꯁꯦ ꯌꯥꯝ ꯈꯨꯝꯕ ꯑꯉꯥꯡꯗꯣ
ꯎꯝ
ꯁꯇꯛꯇ ꯇꯥꯏ ꯢꯁꯦ ꯑꯔꯣꯏꯕꯤ ꯀꯥꯕꯅꯦ
ꯑꯩꯗꯣ ꯈꯪꯕ꯭ꯔꯥ ꯑ ꯈꯪꯗꯗ ꯑꯩ ꯍꯧꯖꯤꯛꯀꯥꯟ ꯀꯔꯤ ꯈꯜꯂꯤꯅꯣ ꯒ꯭ꯌꯥꯟ ꯇꯥꯗꯦ
ꯐ
ꯀꯩ ꯍꯥꯏꯗꯤ ꯈꯪꯗꯦ ꯑꯗꯨꯝ ꯑꯃ ꯀꯩꯅꯣ ꯗꯤꯁꯤꯖꯟ ꯑꯃ ꯂꯧꯕ ꯈꯪꯗꯕ ꯏꯂ ꯂꯩꯕꯗꯣ ꯑꯗꯨ ꯑꯗꯨꯃꯥꯏꯅ ꯇꯧꯔꯤ ꯃꯇꯝ ꯑꯗꯨꯝ ꯂꯦꯜꯂꯒ ꯑꯩ
ꯅꯣꯡ ꯌꯥꯝ ꯈꯟꯁꯤꯟꯕꯩ
ꯟ ꯍꯣꯏ ꯈꯔꯕꯨꯗꯤ ꯈꯟꯖꯟꯕꯩꯅꯦ ꯑꯗꯨꯕꯨꯗꯤ ꯑꯩꯗ ꯅꯪ ꯋꯥꯔꯤ ꯁꯥꯟꯅꯕ ꯃꯤꯗꯨꯒꯤꯁꯨ ꯂꯤꯠꯁꯜꯂꯛꯑꯣꯅꯦ ꯍꯦꯛꯇ
ꯂꯩ ꯏꯇ꯭ꯔꯦ ꯆꯅꯗ꯭ꯔꯦ
ꯀꯩꯗꯧꯔꯒꯦ ꯑꯃꯛ
ꯑꯩ ꯐꯖꯅꯍꯟꯕꯤ ꯇꯧꯗꯦ
ꯑꯁ
ꯄꯣꯛꯛꯇꯕꯩ
ꯄꯛꯇꯕꯁꯤꯅ ꯀꯩꯅꯣ
ꯈꯪꯗ ꯄꯛꯦ
ꯎꯝ ꯑꯩꯅ ꯁꯥꯟꯅꯕꯗꯣꯀꯣ ꯁꯨꯃꯥꯏꯅ ꯇꯧꯕꯅꯦꯕ ꯑꯗꯨꯝ ꯊꯥꯏꯅ ꯁꯥꯟꯅꯈꯤꯕꯗꯁꯨ ꯑꯗꯨꯝ ꯑꯃ ꯀꯩꯁꯨꯁꯨ ꯀꯩ ꯍꯥꯏꯅꯤ ꯀꯩꯝꯇ ꯀꯩꯇ ꯃꯦꯁꯦꯁꯁꯦ ꯑꯗꯨꯝ ꯊꯥꯅꯗꯤ ꯇꯥꯟꯅꯔꯁꯨ ꯄ꯭ꯂꯦꯟꯗ ꯑꯗꯨꯝ ꯊꯥꯅꯕꯗꯣ ꯈꯪꯕ꯭ꯔꯥ ꯃꯥꯗꯣ ꯈꯔꯁꯨ ꯋꯥ ꯀꯩꯅꯣ ꯇꯧꯕ ꯍꯩꯇꯕ ꯍꯥꯏꯒꯗ꯭ꯔꯥ ꯀꯃꯥꯏ ꯍꯥꯏꯅꯤ ꯀꯌꯥ ꯌꯥꯝꯅ ꯈꯔꯗꯤ ꯍꯩꯇꯦꯕ ꯃꯥꯗꯣ ꯑꯗꯨꯝ ꯈꯪꯉꯦꯕ ꯀꯃ ꯍꯥꯏꯗꯨꯗ ꯑꯗꯨꯝ ꯑꯗꯨꯝ ꯆꯨꯟꯗ꯭ꯔꯒꯤ ꯋꯥꯔꯤ ꯑꯩ ꯑꯗꯨꯝ ꯁꯥꯟꯅꯕꯗꯣ ꯈꯪꯕ꯭ꯔꯥ ꯑꯗꯨꯝ ꯀꯩ ꯍꯥꯏꯅꯤ ꯀꯩ ꯍꯥꯏꯅꯤ ꯀꯩꯗꯧꯔꯤꯒꯦ ꯑꯗꯒꯤ ꯁꯤꯁꯤ ꯇꯧꯕ ꯈꯣꯠꯄ ꯑꯗꯨꯃꯥꯏꯅ ꯑꯗꯨꯒ ꯑꯇꯣꯞꯄ ꯋꯥꯔꯤ ꯂꯩꯗꯅ ꯑꯇꯣꯞꯄ ꯀꯩꯁꯨ ꯃꯥꯗꯣ ꯁꯥꯕ ꯍꯩꯇꯕꯅꯦꯕ ꯑꯗꯨ ꯃꯥ ꯍꯪꯅꯤꯡꯉꯀꯥꯟꯗꯒꯨꯝ ꯍꯪꯉꯛꯄ ꯑꯗꯨ ꯒꯨꯝꯕ ꯈꯛ ꯅꯠꯇꯅ ꯀꯩꯁꯨ ꯌꯥꯝ ꯀꯟꯅ ꯅ ꯑꯗꯨꯝ ꯃꯦꯁꯦꯖꯄꯨꯗꯤ ꯑꯗꯨꯝ ꯊꯥꯔꯛꯄ ꯃꯥ ꯑꯗꯨꯗꯣ ꯃꯦꯁꯦꯖꯇꯨꯁꯨ ꯑꯃꯨꯛ ꯇꯠꯇꯅꯕꯕꯨꯗꯤ ꯇꯧꯖꯕ
ꯑ
ꯑꯗꯨꯃꯥꯏꯅ ꯇꯧꯕꯅꯦꯕ ꯃꯥꯗꯣ ꯑꯗꯣ ꯍꯧꯖꯤꯛꯁꯨ ꯊꯥꯅꯕꯁꯦ ꯑꯗꯨꯝ ꯀꯃꯥꯏ ꯍꯥꯏꯅꯤ ꯑꯗꯨꯝ ꯑꯗꯨꯃꯥꯏꯅ ꯑꯗꯨꯝ ꯑꯗꯨꯝ ꯍꯥꯟꯅ ꯇꯥꯏꯞꯇ ꯑꯗꯨꯝ ꯊꯥꯅꯕꯗꯣ ꯈꯪꯕ꯭ꯔꯥ ꯑꯗꯨꯃꯥꯏꯅ ꯇꯧꯋꯦꯕ ꯑꯗꯣ ꯑꯩꯅ ꯃꯃꯥꯡꯗꯗꯤ ꯐꯣꯟ ꯌꯥꯈꯤꯗꯕꯒꯤ ꯁꯨꯝ ꯄꯥꯎ ꯐꯥꯎꯅꯈꯤꯕꯗꯨꯅꯦ ꯑꯗꯣ ꯍꯟꯗꯛꯇꯤ ꯌꯦꯡꯉꯅꯤ ꯑꯩ
ꯑꯗꯛꯇꯤꯒꯅꯤ ꯑꯛꯇ
ꯍꯥꯏꯗꯤ ꯌꯦꯡꯉꯅꯤ ꯍꯥꯏꯗꯤ ꯑꯩꯅꯗꯤ ꯑꯩꯅꯗꯤ ꯃꯦꯁꯦꯁ ꯑꯗꯨꯝ ꯍꯟꯕꯤꯅꯤꯕ ꯃꯥꯅꯁꯨ ꯑꯗꯨꯝ ꯍꯟꯖꯔꯛꯁꯅꯨ ꯑꯗꯣ ꯃꯥꯅ ꯍꯜꯂꯛꯈꯤꯗ ꯇꯥꯔꯗꯤ ꯑꯩ ꯀꯩꯁꯨ ꯀꯩ ꯍꯥꯏꯅꯤ ꯑꯦꯐꯔꯠ ꯊꯥꯗꯔꯣꯏ ꯍꯥꯏꯕꯅꯤ ꯑꯩꯅ ꯍꯥꯏꯅꯤꯡꯉꯤꯁꯦ
ꯍꯣꯏ ꯑꯩꯗꯤ ꯀꯅꯥꯝꯇꯒ ꯋꯥꯔꯤ ꯁꯥꯟꯅꯗ꯭ꯔꯦ
ꯑꯗꯣ ꯑꯩ ꯁꯥꯟꯅꯕꯁꯨ ꯍꯩꯇ꯭ꯔꯦꯕ ꯑꯩꯗꯣ ꯇꯁꯦꯡꯅ
ꯎꯝ ꯑꯩꯗꯤ ꯃꯤꯈꯩꯁꯦ ꯌꯥꯝꯅ ꯄꯛꯇꯕ ꯑꯩꯒꯤ ꯑꯦꯛꯁꯄꯦꯛꯇꯦꯁꯟꯁꯦ ꯁꯨꯡ ꯃꯌꯧ ꯌꯧꯗꯕ ꯑꯃ ꯑꯣꯏꯔꯤ
ꯁꯨꯡ ꯌꯥꯎ ꯌꯥꯎꯗꯦ
ꯇꯧꯖ ꯈꯪꯗꯦ ꯃꯤꯒꯁꯦ ꯀꯩ ꯍꯥꯏꯅꯤ ꯋꯥꯔꯤꯒ ꯁꯥꯟꯅꯩꯀꯥꯟꯗ ꯀꯩꯅꯣꯝꯃꯒ ꯄꯛꯇꯕ ꯑꯃ ꯍꯥꯏꯔꯒ ꯁꯛꯄꯁꯦ ꯀꯩꯅꯣꯝꯒ ꯇꯧꯕ ꯂꯩꯔꯝꯃꯦ ꯍꯥꯏꯕ ꯑꯣꯅꯤꯡꯕꯒꯤ ꯁꯛꯒ ꯇꯧꯔꯒꯗꯤ ꯏꯁꯥ ꯐꯣꯝꯗꯒ ꯇꯧ ꯂꯩꯔꯝꯃꯦ ꯍꯥꯏꯕ
ꯇꯧꯕꯅꯦ
ꯏꯚꯦꯟ ꯁꯟꯗꯣꯛꯕꯤꯖ ꯇꯣꯛꯅꯥ ꯂꯩꯦ ꯍꯕꯥ
ꯇꯣꯛꯅꯔꯕ
ꯍ
ꯑꯗꯨꯏ ꯋꯥꯔꯤꯗꯣ ꯂꯤꯔꯛꯑꯣ ꯌꯥꯔꯦ
ꯑꯩꯁꯨ ꯐꯖꯅ ꯈꯪꯗꯦꯅꯦ ꯑ ꯑꯗꯨ ꯌꯥꯎ ꯀꯪꯅ ꯍꯥꯏꯕꯕꯨꯗꯤ ꯑꯣꯏꯗꯦ ꯑꯩꯉꯣꯟꯗ
ꯎꯝ
ꯄꯣꯛ ꯅꯥꯏꯔꯒ ꯂꯩꯔꯝꯂ ꯑ ꯑꯗꯨꯏ ꯃꯥ ꯑꯗꯨꯝ ꯌꯥꯕ꯭ꯔꯣ ꯍꯥꯏꯕ
ꯎꯝ
ꯑ ꯈꯪꯗꯦ ꯍꯧꯖꯤꯛ ꯐꯥꯎꯒꯤꯗꯤꯅꯦ ꯑꯗꯣ ꯍꯧꯖꯤꯠꯅ ꯃꯥꯒꯤ ꯑꯣꯇꯣꯗꯣ ꯀꯔꯤ ꯋꯥꯆꯦꯞꯇ ꯄ꯭ꯔꯣꯐꯥꯏꯜ ꯊꯝꯕꯅꯦꯕ ꯑꯗꯨꯗꯣ ꯑꯗꯨꯝ ꯊꯝꯃꯦꯉꯣ
ꯑꯗꯨꯗꯤ ꯑꯣꯏꯔꯝꯃꯣꯏꯗ ꯑꯁ ꯀꯩꯅꯣ ꯃꯥ ꯑꯗꯨꯗꯤ ꯍꯥꯞꯃꯟꯗ꯭ꯔꯥ
ꯈꯪꯗꯦ ꯑꯩꯅ ꯍꯥꯏꯕ ꯅꯪ ꯑꯗꯣ ꯅꯨꯡꯉꯥꯏꯇꯦ ꯍꯧꯖꯤꯠꯇꯣ ꯅꯪ ꯑꯋꯥꯕꯗ ꯑꯗꯨꯝ ꯌꯥꯎꯔꯒ ꯂꯥꯛꯑꯕꯅꯦ ꯍꯣꯏ ꯑꯗꯨꯕꯨꯗꯤ ꯑꯗꯨꯏꯁꯨ ꯃꯥꯗꯣ ꯁꯨꯝ
ꯍꯣꯏ ꯃꯤꯁꯦ ꯑꯍꯣꯡꯕ ꯅꯥꯏ ꯑꯗꯨꯅꯤꯗ ꯀꯔꯤ ꯍꯥꯏꯔꯨꯅꯤ ꯅꯠꯇ꯭ꯔꯥ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯍꯜꯂꯣ ꯇꯥꯕ꯭ꯔꯣ